ꯑꯣ
ꯑꯣ
ꯇꯥꯏꯌꯦ
ꯀꯩꯗꯧꯔꯤꯅꯣ
ꯍꯤꯞꯄꯤꯌꯦ
ꯀꯩꯒꯤ ꯍꯤꯞꯄꯅꯣ
ꯍꯣ ꯍꯤꯞꯅꯤꯡꯕ
ꯌꯥꯝ ꯉꯥꯟꯗꯦꯀꯣ
ꯍꯥ
ꯇꯨꯝꯕ ꯌꯥꯝ ꯉꯜꯂꯦ
ꯑꯁ ꯇꯨꯝꯗꯦꯗ ꯀꯥꯏ ꯇꯨꯝꯅꯣꯗ ꯊꯦꯡ ꯊꯦꯡꯅ ꯇꯨꯝꯕꯅꯤ ꯑꯩꯈꯣꯏꯗꯤ ꯕꯣꯜ ꯌꯦꯡꯕꯅꯤꯅ ꯑꯗꯣ ꯉꯁꯤꯁꯦ ꯇꯨꯝꯕ ꯌꯥꯗꯦꯅꯦ ꯌꯥ
ꯅꯪ ꯃꯤꯁꯤꯔꯣ ꯀꯩꯅꯣ ꯉꯔꯥꯡ ꯀꯔꯝꯕ ꯀꯥꯏꯅ ꯏꯁꯤꯕ꯭ꯔꯣ
ꯑꯩꯈꯣꯏꯗꯤ ꯕꯥꯄꯦꯅꯦ ꯕꯥꯞꯄꯦ
ꯑꯣ
ꯑꯦꯝꯕꯥꯞꯄꯦꯅꯦ ꯗꯦꯝꯕꯦꯂꯦꯅꯦ ꯑꯣꯂꯤꯁꯦꯅꯦ ꯗꯤꯖꯔꯦꯗꯨꯋꯦꯅꯦ ꯕꯥꯔꯀꯣꯂꯥꯅꯦ ꯑꯩꯈꯣꯏꯗꯤ ꯌꯥꯝꯃꯦ ꯑꯩꯈꯣꯏꯗꯤ
ꯑꯣ
ꯐ꯭ꯔꯥꯟꯁꯀꯤ ꯐ꯭ꯔꯥꯟꯁꯀꯤ ꯏꯁꯀ꯭ꯋꯥꯠꯅꯦ ꯑꯩꯈꯣꯏꯗꯤ ꯍꯤ ꯍꯤ
ꯍꯣꯏ
ꯑꯦ ꯅꯪꯗꯤ
ꯑꯩꯗꯤ ꯃꯩꯁꯤ ꯐꯦꯟꯁꯅꯦ
ꯗꯤꯁ ꯏꯁ ꯗꯤ ꯑꯦꯟ ꯐꯒꯤ ꯇꯧꯕꯅꯦ ꯐꯒꯤ ꯇꯧꯕꯅꯦ ꯅꯨꯡꯉꯥꯏ ꯑꯗꯣ ꯆꯥꯔꯦ ꯅꯪꯗꯤ
ꯆꯥꯔꯦ ꯆꯥꯇ꯭ꯔꯤ ꯆꯥꯇ꯭ꯔꯤ
ꯀꯩꯒꯤꯔꯣ ꯀꯩꯒꯤꯔꯣ
ꯌꯦꯟꯖꯥꯡ ꯊꯣꯡꯔꯤ
ꯀꯅꯥ ꯊꯣꯡꯕ
ꯑꯩꯅ ꯊꯣꯡꯕ
ꯎꯁ ꯅꯪ ꯏꯟꯁꯥꯡ ꯊꯣꯡ ꯍꯩꯕ꯭ꯔꯣꯅꯦ
ꯏꯁ
ꯑꯈꯣꯏꯅꯤ ꯌꯥꯝ ꯍꯥꯏꯕꯅꯦ ꯀꯩꯅꯣ
ꯍꯩꯔꯝꯔꯣꯏꯗ
ꯅꯪ ꯍꯩꯇꯕ ꯃꯥꯜꯂꯦꯗ
ꯑꯩꯈꯣꯏꯗꯤ ꯑꯩꯈꯣꯏꯗꯤ ꯆꯦꯐꯅꯦ ꯆꯦꯐ ꯀꯩꯅꯣ ꯏꯟꯁꯥꯡ ꯊꯣꯡꯗꯕꯤꯗ ꯎꯝ ꯀꯩꯅꯣ ꯃꯤꯜꯗꯣ ꯇꯣꯠꯂꯒ ꯆꯥꯔꯣ ꯇꯥꯕ꯭ꯔꯣ
ꯇꯗ
ꯍꯥ
ꯇꯗꯜꯂꯤ
ꯀꯩꯒꯤꯔꯣ
ꯅꯪꯗꯤ ꯀꯩ ꯑꯦꯟꯁꯥꯡ ꯆꯥꯔꯤꯒꯦ
ꯑꯩꯒꯤ ꯎ ꯆꯌꯦꯦ ꯈꯨꯕ ꯀꯌꯥꯝ
ꯍꯥꯎꯅꯤꯈꯣ
ꯇꯋꯦ
ꯀꯔꯤ ꯍꯥꯏꯕ ꯗꯥꯜꯒ ꯀꯣꯕꯤ ꯍꯥꯏꯕ
ꯑꯥꯎ
ꯐꯥꯔꯁ ꯇꯥꯏꯝ ꯑꯣꯏꯔꯦ ꯑꯍꯥꯟꯕ ꯈꯪꯉꯦ ꯑꯗꯨꯃꯥꯏꯅ ꯆꯥꯕꯗꯣ
ꯑꯣ ꯑꯩꯈꯣꯏꯗꯤ ꯃꯤꯅ ꯆꯥꯗꯕꯁꯤꯡꯗꯣ ꯑꯗꯨꯝ ꯆꯥꯕ ꯑꯩꯈꯣꯏꯗꯤ ꯑꯩꯈꯣꯏꯅ ꯑꯦꯛꯁ ꯑꯦꯛꯁꯄꯔꯤꯃꯦꯟ ꯍꯥꯟꯅ ꯇꯧꯕ ꯐꯥꯔꯁ ꯑꯦꯛꯁꯄꯦꯔꯤꯃꯦꯟ ꯇꯧꯕ ꯑꯩꯈꯣꯏꯅ
ꯑꯗꯨꯗꯤ ꯁꯤꯔꯗꯤ ꯐꯥꯔꯁ ꯑꯦꯛꯁꯄꯦꯔꯤꯃꯦꯟ ꯁꯤꯔꯅꯤꯅꯦ ꯑꯗꯨꯗꯤ
ꯑꯩꯈꯣꯏꯗꯤ ꯄꯪꯁꯤ ꯁꯤꯔꯣꯏ ꯑꯩꯈꯣꯏꯗꯤ ꯑꯩꯈꯣꯏꯒꯤ ꯑꯩꯈꯣꯏꯒꯤ ꯈꯥꯡꯅ ꯁꯤꯕ ꯌꯥꯕ ꯈꯥꯡ ꯉ ꯊꯦꯕꯣ
ꯐꯩꯀꯣ
ꯏꯁꯇꯤꯜ ꯕꯨꯗꯤ ꯑꯣꯏꯕꯅꯤꯅꯀꯣ ꯑꯗꯨꯒꯤ ꯃꯤꯅ ꯃꯤꯅ ꯊꯦꯡꯉꯦꯀꯣ ꯑꯩꯒꯤ ꯑꯩꯕꯨ ꯊꯦꯡꯕ ꯃꯤ ꯇꯨꯕꯅꯦ
ꯀꯀꯣ
ꯎꯝ ꯊꯦ ꯀꯤꯗ꯭ꯔꯗꯤ ꯑꯩꯅ ꯅꯪꯒꯤ ꯈꯨꯠ ꯄꯥꯏꯕꯗ ꯅꯪ ꯀꯞꯀꯅꯤ ꯅꯥꯕꯒꯤ
ꯂꯣꯏꯅꯤꯡꯉꯦ ꯑꯃꯨꯛꯀ
ꯅꯣꯡꯅꯤ
ꯐꯥꯒꯤ ꯇꯥꯃꯟꯕꯒꯤ
ꯑꯣꯍꯣ ꯁꯦꯡꯕ ꯍꯥꯏꯕꯤꯔꯒ ꯊꯥꯖꯔꯁꯤ ꯇꯣꯑꯣ
ꯍꯣꯏ
ꯎꯝ ꯎꯝ ꯅꯪꯗꯤ ꯅꯪꯗꯤ ꯀꯩ ꯇꯧꯔꯤ ꯑꯀꯥꯏꯁꯤ ꯀꯩꯀꯩ ꯇꯧꯔꯤꯒꯦ
ꯑꯩꯔꯣ ꯑꯩꯗꯤ ꯀꯩꯅꯣ ꯇ꯭ꯔꯦꯅꯤꯡ ꯆꯠꯂꯦ
ꯀꯩ ꯇ꯭ꯔꯦꯅꯤꯡꯡꯅ
ꯎꯝ ꯍꯥꯏꯗ꯭ꯔꯁꯨ ꯌꯥꯏꯌꯦꯗ ꯑꯗꯨꯒꯒꯨꯝꯕ
ꯍꯥꯏ ꯃ
ꯑꯇꯣꯞꯄ ꯋꯥ ꯍꯥꯡꯅꯤꯉꯥꯏ ꯂꯩꯇ꯭ꯔꯣ
ꯂꯩꯌꯦ
ꯍꯪꯔꯣ ꯊꯗꯤ
ꯅꯪ ꯀꯣꯂꯦꯖꯀꯨꯝꯕ ꯀꯥꯟꯗ꯭ꯔꯣ
ꯇ꯭ꯔꯦꯅꯤꯡ ꯆꯠꯂꯦ ꯍꯥꯏꯔꯒ
ꯀꯣꯂꯦꯖ ꯀꯥꯗ꯭ꯔꯦ
ꯑꯩ ꯅꯣꯏꯈ꯭ꯔꯦ
ꯑꯣ ꯁꯤꯅꯤꯌꯔꯅꯤꯅꯦ ꯑꯩꯉꯣꯟꯗꯒꯤ ꯑꯗꯨꯗꯤ
ꯍꯣꯏ
ꯑꯩꯈꯣꯏꯗꯤ ꯐꯥꯔꯁ ꯁꯦꯃꯤꯁꯇꯔ ꯑꯣꯏꯔꯦꯗ ꯁꯤꯌꯥꯔꯅ
ꯑꯉꯥꯡꯅꯤ ꯏꯗꯨꯧꯗꯤ ꯅꯣꯏꯗꯤ
ꯑꯁꯂ ꯑꯩꯔꯣ
ꯎꯝ
ꯁꯤꯛꯁꯇꯤꯟ
ꯏꯁ ꯑꯩꯒꯤ ꯏꯇꯥ ꯑꯅꯤꯅꯦ ꯑꯗꯨꯗꯤ
ꯂꫭꯏꯔꯦꯍꯦ‌꯫ ꯍꯥꯏ ꯍꯥ ꯑꯁ ꯃꯃꯥꯡꯒ ꯀꯣꯜ ꯇꯧꯕꯁꯤꯗꯤ ꯑꯁ ꯅꯨꯡꯉꯥꯏꯌꯦ꯫
ꯍꯥ
ꯀꯩꯒꯤꯅꯣ
ꯍꯣ ꯃꯃꯥꯡꯒ ꯀꯣꯜ ꯇꯧꯕꯁꯤꯗꯤ ꯅꯨꯡꯉꯥꯏꯌꯦꯕ꯫
ꯑꯣ ꯑꯣ ꯍꯣꯏ ꯑꯣꯏꯔꯝꯅꯤ ꯍꯣꯏ꯫
ꯎꯝ ꯎꯝ ꯎꯝ ꯅꯨꯡꯉꯥꯏꯔꯦ ꯅꯨꯡꯉꯥꯏꯔꯦ꯫
ꯑꫭ ꯍꯣꯏ ꯍꯣꯏ꯫
ꯑ ꯑꯗꯣ ꯒꯥꯏꯗꯦꯟꯁ ꯀꯨꯝꯕ ꯈꯔ ꯄꯤꯔꯝꯕꯅꯦ ꯑꯩꯈꯣꯏꯒꯤ ꯀꯦꯔꯤꯌ꯭ꯔ ꯒꯥꯏꯗꯦꯟꯁ ꯀꯨꯝꯕꯀꯣ꯫
ꯄꯤꯅꯤꯡꯉꯥꯏ ꯈꯪꯗꯦꯗ꯫
ꯑ ꯄꯤꯔꯝꯃꯣꯅꯦ꯫
ꯑꯗꯨꯝ ꯇꯝꯖꯜꯂꯣ꯫ ꯑꯗꯨꯗꯤ ꯑꯗꯨꯝ ꯅꯁꯥꯅ ꯑꯗꯨꯝ ꯊꯪꯈ꯭ꯔꯅꯤ ꯍꯣꯏ꯫
ꯅꯪꯗꯤ ꯄꯨꯡ ꯀꯌꯥ ꯀꯌꯥꯗ ꯇꯨꯝꯕ꯭ꯔꯣ꯫
ꯑꯩꯗꯤ ꯊꯦꯡ ꯊꯦꯡꯅ ꯇꯨꯝꯃꯦ‌꯫
ꯍꯧꯒꯠꯄꯗꯤ ꯑꯔꯥꯏꯠ
ꯍꯧꯒꯠꯄꯁꯨ ꯊꯦꯡꯉꯦ ꯑꯩꯗꯤ꯫
ꯋꯥꯎ ꯅꯨꯡꯉꯥꯏꯔꯦꯅꯦ꯫
ꯅꯨꯡꯉꯥꯏꯕ ꯄꯨꯟꯁꯤꯅꯤ ꯑꯩꯈꯣꯏꯗꯤ
ꯎꯝ ꯅꯥꯊꯟꯗ ꯂꯩꯕ꯭ꯔꯣ ꯅꯃꯥꯟꯅꯕꯤꯒ ꯂꯩꯕ꯭ꯔꯣ ꯫
ꯏꯊꯟꯗꯅꯦ꯫
ꯑꯗꯨꯒꯤ ꯑꯣꯏꯔꯝꯅꯤ ꯊꯦꯡ ꯊꯦꯡꯅ ꯇꯨꯝꯃꯦ ꯊꯦꯡ ꯊꯦꯡꯅ ꯋꯥꯔꯤꯗꯣ꯫ ꯈꯨꯁꯤꯅꯦꯕꯀꯣ ꯑꯗꯨꯅꯦ ꯆꯥꯅꯤꯡꯕ ꯑꯝꯇ ꯆꯥꯅꯤꯡꯕ ꯃꯇꯝꯗ ꯆꯥ ꯆꯅꯤꯡꯗꯔꯗꯤ ꯇꯣꯛ ꯀꯣ꯫
ꯍꯣꯏ꯫
ꯅꯨꯡꯉꯥꯏꯔꯦ ꯅꯣꯏꯒꯤ ꯄꯨꯟꯁꯤꯁꯦ꯫
ꯅꯪꯒꯤ ꯄꯨꯟꯁꯤꯗꯤ ꯅꯨꯡꯉꯥꯏꯇ꯭ꯔꯣ‌꯫
ꯑꯩꯈꯣꯏꯗꯤ ꯅꯨꯡꯉꯥꯏꯇꯤꯌꯦ꯫
ꯄꯨꯟꯁꯤꯗꯤ ꯅꯨꯡꯉꯥꯏꯅ ꯍꯤꯡꯒꯗꯕꯅꯦ ꯀꯩꯅꯣ꯫
ꯅꯨꯡꯉꯥꯏꯅ ꯍꯤꯡꯕꯗꯣ ꯑꯩꯈꯣꯏꯗꯤ ꯑꯩꯈꯣꯏꯒꯤꯗꯤ ꯀꯩ ꯍꯥꯏꯁꯤꯔꯥ ꯑꯩꯈꯣꯏꯒꯤꯗꯤ ꯅꯨꯡꯉꯥꯏꯅ ꯍꯤꯡꯉꯣ ꯍꯥꯏꯅ ꯇꯝꯕꯤꯗꯤꯌꯦ꯫ ꯑꯩꯈꯣꯏ ꯗꯤꯄ꯭ꯔꯦꯁꯟ ꯉꯥꯛꯇꯅꯦ ꯗꯤꯄ꯭ꯔꯦꯁꯟ꯫
ꯀꯩ ꯗꯤꯄ꯭ꯔꯦꯁꯟꯅꯣ꯫
ꯅꯣꯡ ꯇꯥꯕꯒꯤ ꯗꯤꯄ꯭ꯔꯦꯁꯟ ꯇꯧꯔꯤꯕ꯫
ꯑꯣ
ꯎꯝ꯫ ꯍꯌꯦꯡ ꯕꯣꯁ ꯁꯅꯒꯗꯧꯕ ꯂꯩꯕ ꯑꯗꯨꯒꯤ ꯅꯣꯡ ꯇꯥꯔꯗꯤ‌꯫ ꯍꯥꯏꯅ ꯀꯣ ꯗꯤꯄ꯭ꯔꯦꯁꯟ ꯂꯩꯕ꯫ ꯗꯨꯒꯤꯅꯦꯗꯥ ꯅꯣꯏꯗꯁꯨ ꯅꫭꯛ ꯇꯥꯕ꯭ꯔꯣ ꯀꯁꯥꯏꯗꫭ꯫
ꯀꯩ ꯍꯥꯏꯕ
ꯅꯣꯏꯗꯁꯨ ꯅꯣꯡ ꯇꯥꯕ꯭ꯔꯣ ꯉꯁꯥꯏꯗꫭ꯫
ꯑꯩꯈꯣꯏꯗꯗꯤ ꯇꯥꯗꯦ꯫
ꯍꯣꯏꯁ ꯑꯩꯈꯣꯏ ꯗꯗꯤ ꯇꯥꯏꯑꯅ
ꯑꯗꯨ ꯀꯩꯗꯧꯔꯒꯦ ꯑꯩꯈꯣꯏꯗꯗꯤ ꯇꯥꯗꯦ꯫
ꯑꯗꯣ ꯅꯪ ꯑꯥ‍꯭ꯔꯠꯇ ꯅꯠꯇ꯭ꯔꯣ ꯂꯩꯔꯤꯗꯣ꯫
ꯀꯔꯤ
ꯃꯅꯤꯄꯨꯔ ꯅꯠꯇ꯭ꯔꯣ ꯂꯩꯔꯤꯗꯣ꯫
ꯈꯪꯗꯦ ꯍꯥꯏꯕ ꯌꯥꯗꯦ
ꯑꯦ ꯑꯩꯈꯣꯏꯗ ꯅꯣꯡ ꯇꯥꯔꯒ ꯅꯣꯏꯗ ꯅꯣꯡ ꯇꯥꯗ꯭ꯔꯤꯗꫭ ꯀꯩꯒꯤꯅꯣ ꯍꯥꯏꯕꯅꯤꯗ
ꯑꯩꯈꯣꯏꯗꯗꯤ ꯇꯥꯗꯕ ꯃꯐꯝ ꯑꯃꯗ ꯇꯥꯔꯗꯤ ꯃ ꯄꯝ ꯑꯃꯗ ꯇꯥꯗꯕ ꯇ-ꯇꯗꯕ ꯌꯥꯗꯦ ꯍꯥꯏꯕ꯭ꯔꯣ
ꯑꯣ ꯍꯣ ꯃꯐꯝ ꯇꯥꯔꯗꯤ ꯃꯐꯝ ꯂꯣꯏꯅꯃꯛ ꯇꯥꯕꯅꯦ
ꯇꯥꯗꯦ
ꯍꯤ-ꯍꯤ-ꯍꯤ ꯀꯅꯥ ꯍꯥꯏꯕ꯭ꯔꯣ
ꯑꯩꯅ
ꯐꯥꯔꯦꯅꯦ ꯐꯥꯔꯦꯅꯦ ꯐꯥꯔꯦꯅꯦ ꯍꯩꯍꯥ
ꯌꯥꯝ ꯋꯥꯕ ꯃꯥꯜꯂꯦꯅꯦ ꯍꯩ-ꯍ ꯍꯩ-ꯍ ꯍꯥꯏꯑ ꯅꯪ
ꯑꯣ ꯍꯌꯦꯡꯁꯦ ꯅꯣꯡ ꯅꯣꯡ ꯇꯥꯕꯤꯒꯅꯨ ꯍꯥꯏꯅꯀꯣ ꯄ꯭ꯔꯁꯥ ꯇꯧꯔꯦꯕ ꯑꯗꯨꯒꯤ ꯗꯤꯄ꯭ꯔꯦꯁꯟ ꯂꯩꯕ ꯅꯣꯡꯃ ꯆꯥꯛ ꯆꯥꯕ ꯂꯥꯛꯀꯦ
ꯅꯡ ꯍꯣꯏ
ꯑꯣ ꯐꯪꯁꯟꯒꯨꯝꯕ ꯆꯥꯛ ꯆꯥꯕ ꯐꯪꯁꯟꯒꯨꯝꯕ ꯂꯩꯔꯗꯤ ꯑꯩꯈꯣꯏꯕꯨ ꯀꯧꯕꯤꯌꯨꯕꯣ ꯑꯩꯈꯣꯏꯒꯤꯗꯤ ꯑ ꯑꯩꯈꯣꯏꯗꯤ ꯁꯤꯒꯨꯝꯕꯁꯦ ꯃꯤꯁ ꯇꯧꯕ ꯌꯥꯗꯦꯕ ꯑ ꯅꯣꯏ ꯈꯨꯟꯗ ꯐꯪꯁꯟꯒꯨꯝꯕ ꯂꯩꯔꯤꯗꯤ ꯑꯗꯨꯝ ꯀꯧꯕꯤꯌꯣ ꯆꯥꯛ ꯆꯥꯅꯤꯡꯉꯥꯏ ꯄ꯭ꯔꯣꯒꯥ꯭ꯔꯥꯝ ꯌꯥꯎꯗ꯭ꯔꯁꯨ ꯆꯥꯛ ꯆꯥꯕ ꯂꯥꯛꯀꯦꯀꯣ
ꯍꯣꯏ ꯀꯣ
ꯎꯝ ꯅꯪꯒꯤ ꯃꯤꯡꯒ ꯆꯥꯔꯅꯤ
ꯍꯣꯏ ꯍꯣꯏ
ꯎꯝ ꯎꯝ ꯍꯣꯏ ꯍꯣꯏ ꯍꯥꯏꯔꯒ ꯑꯃꯨꯛ ꯀꯧꯗ꯭ꯔꯗꯤꯀꯣ
ꯗꯨꯒꯤ ꯎꯝ ꯅꯪ ꯅꯪꯒꯤꯗꫭ ꯚꯥꯏꯕ꯭ꯔꯦꯁꯟꯗꫭ ꯀꯜꯂꯦꯍꯦ
ꯇꯥꯕ꯭ꯔꫭ
ꯇꯥꯏꯑꯦ
ꯀꯩꯅꫭ ꯅꯪ ꯕ ꯥꯏꯕ꯭ꯔꯦꯁꯟ ꯗꫭ ꯀꯜꯂꯦꯍꯦ
ꯀꯩ ꯌꯦꯟꯁꯥꯡ ꯆꯥꯏꯌꯦꯕ
ꯑꯩꯈꯣꯏꯔꯣ
ꯎꯝ
ꯑꯩꯈꯣꯏꯁꯦ ꯏꯂꯤꯐꯦꯟ ꯆꯥꯏꯌꯦ
ꯑꯣ ꯍꯣꯏ ꯍꯥꯎꯕꯅꯦ
ꯑꫭꯛꯇꯣ ꯄꯥꯁ ꯀ ꯆꯥꯏꯑꯦ ꯁꯀꯣꯔꯄꯤꯑꯣꯅ ꯒꯗꯣ
ꯍꯣꯏ ꯍꯒ
ꯉꯧꯔꯒ ꯍꯥꯔꯥꯏ ꯉꯧꯔꯒ ꯆꯥꯕꯗꯔ ꯆꯣꯡꯊꯣꯛꯂꯛꯄꯅꯦ ꯀꯩꯅꯣꯄ
ꯍꯣꯏ ꯑꯣꯏꯣꯏꯔꯥꯝꯅꯤ ꯎꯝ ꯏꯁꯀꯣꯔꯄꯤꯌꯣꯗꯤ ꯑꯣꯟꯒꯅꯨꯀꯣ
ꯑꯣꯜꯂꯣꯏꯗ ꯑꯣꯟꯕ ꯌꯥꯕ꯭ꯔꯣꯗ ꯅꯪ ꯀꯩꯅꯣ ꯆꯥꯕ꯭ꯔꯣ ꯑꯥꯔꯠ ꯋꯥꯝ ꯆꯥꯕ꯭ꯔꯣ
ꯊꯨ ꯀ ꯆꯍꯤ ꯍꯥꯏ
ꯑꯁ ꯑꯩꯈꯣꯏꯗꯤ ꯆꯥꯕꯅꯦ ꯁꯤꯡꯖꯨꯗ ꯃꯦꯠꯂꯒ ꯀꯣ ꯄꯨꯟꯅ ꯀꯣꯛꯅ ꯊꯤꯜꯂꯒ ꯆꯥꯕ ꯑ ꯁꯥꯎꯅꯤ
ꯑꯔꯝꯗꯤ
ꯎꯝ ꯍꯪꯉꯣꯏꯗꯤ ꯆꯥꯕ꯭ꯔꯣ
ꯑꯗꯨꯒꯕ ꯋꯥꯍꯩꯗꯣ ꯍꯥꯡꯉꯔꯨꯅꯨ ꯑꯩ ꯇꯥꯅꯤꯡꯗꯦ ꯑꯇꯣꯞꯄ ꯀꯣꯏꯁꯟ ꯂꯉꯣ
ꯍꯪꯕꯅꯦ ꯅꯠꯇꯦ ꯑꯩꯈꯣꯏ ꯍꯛꯆꯥꯡ ꯐꯕꯅꯦ ꯂꯨ ꯆꯥꯕꯗꯣ
ꯎꯝ ꯅꯪꯒꯤꯗꯤ ꯄꯥꯔꯅꯤ
ꯑꯣ ꯐꯥꯕꯅꯤ ꯏꯂꯤꯐꯦꯟꯁꯨ ꯅꯪ ꯆꯥꯔꯕ
ꯗꯤꯐꯦꯟ ꯆꯥꯗ꯭ꯔꯤ
ꯎꯝ
ꯑꯣꯝ
ꯑꯩꯈꯣꯏꯗꯤ ꯉꯁꯤ ꯆꯥꯔꯦ ꯑꯁ ꯈꯨꯗ ꯍꯥꯎꯁꯤꯗꯤꯀꯣ
ꯅꯪ ꯏꯂꯤꯐꯦꯟ ꯆꯥꯈ꯭ꯔꯕ꯭ꯔꯣ
ꯆꯥꯏꯔꯦ ꯉꯁꯤ ꯆꯥꯏꯌꯦꯕ
ꯅꯠꯇꯦ ꯑꯁꯦꯡꯕꯗ ꯆꯥꯈ꯭ꯔꯕ꯭ꯔꯣ ꯍꯥꯏꯕ
ꯍꯣꯏ ꯉꯁꯤ ꯆꯥꯏꯌꯦꯕ
ꯏꯁ ꯉꯁꯤꯗꯤ ꯍꯋꯥꯏꯒꯔꯥꯛ ꯀꯣꯕꯤꯅ
ꯑꯗꯨ ꯍꯧꯖꯤꯛ ꯈꯛꯇ ꯏꯃꯥꯟꯅꯕꯅ ꯄꯨꯔꯛꯄ ꯑꯦꯂꯤꯐꯦꯟ ꯑꯁꯤ ꯀꯌꯥ ꯍꯥꯏ ꯆ ꯃꯥꯒꯤ ꯕꯒ ꯄꯥꯔꯠꯇꯣ ꯇꯦꯛ ꯄꯥꯔ ꯍꯥꯏꯗꯤ ꯃꯈꯣꯡ ꯀꯩꯅꯣꯁꯤ ꯀꯩꯅꯣ ꯂꯩꯕꯗꯣ
ꯎꯝ
ꯑꯗꯨ ꯄꯨꯔꯛꯄ ꯍꯥꯎꯋꯏꯅꯦ ꯊꯥꯏꯂꯦꯟꯒꯤ ꯄꯨꯔꯛꯄꯅꯤ ꯍꯥꯏ ꯃꯥꯒꯤ ꯑꯪꯀꯜꯅ
ꯐꯌꯦ ꯐꯥꯏ ꯐꯥꯏ
ꯍꯋꯥꯋꯏ ꯑ ꯃꯥꯒꯤ ꯇꯦꯁꯇꯣ ꯑꯁ ꯂꯣꯏꯔꯕꯅꯦ
ꯎꯝ ꯎꯝ
ꯉꯧꯔꯒ ꯆꯥꯕꯅꯦꯕ ꯑꯁ ꯂꯣꯏꯔꯦ ꯇꯤꯟ ꯌꯣꯠꯂꯒꯁꯨ ꯑꯁ ꯏꯁꯀꯣꯄꯌꯣꯟ ꯀꯥꯟꯔꯗꯤ ꯍꯥꯎꯋꯏꯅꯦ ꯀꯩꯅꯣ ꯉꯧꯔꯕꯀꯣ ꯐꯖꯅ ꯉꯧꯔꯒ
ꯅꯦꯆꯤꯟ ꯊꯤꯕꯁꯦ ꯌꯥꯝ ꯍꯥꯏꯒꯗꯕ ꯃꯥꯜꯂꯦ ꯅꯪꯁꯦ
ꯑꯥꯜꯂꯨꯗꯨꯁꯨ ꯀꯩꯅꯣ ꯈꯔ ꯊꯝꯃꯦ ꯃꯣꯔꯣꯛ ꯁꯇꯛ ꯇꯧꯍꯜꯂꯒ ꯆꯥꯕ ꯑꯁ ꯃꯈꯣꯟ ꯀ ꯈ꯭ꯔꯦꯎ ꯈ꯭ꯔꯎ ꯂꯥꯛꯑꯣꯅꯦ ꯑꯥꯎꯕꯅꯦꯍꯦ ꯐ ꯇꯧꯕ ꯎꯝ ꯐꯖꯤ ꯇꯧꯕ ꯅꯨꯡꯉꯥꯏꯑꯦ ꯀꯣꯏꯗꯤ ꯑꯩꯈꯣꯏꯗꯤ ꯀꯣꯃꯦꯗꯤꯌꯟ ꯑꯣꯏꯕꯅꯤꯅꯀꯣ ꯑꯗꯨꯒꯤꯅꯤꯗ
ꯍꯣꯏ ꯑꯣꯏꯔꯥꯝꯅꯤ
ꯎꯝ ꯀꯝꯃꯥꯏꯅ ꯇꯧꯒꯅꯣꯗ
ꯍ ꯅꯪꯁꯤ ꯁꯦ ꯋꯥꯔꯤ ꯌꯥꯝ ꯂꯩꯒꯗꯕ ꯃꯥꯜꯂꯦ ꯑꯗꯨꯝ ꯋꯥꯔꯤ ꯁꯥꯅꯤꯡꯉꯥꯏ ꯋꯥꯔꯤ ꯌꯥꯝ ꯌꯥꯝꯕ ꯃꯤ ꯑꯣꯏꯒꯗ ꯃꯥꯜꯂꯦ
ꯌꯥꯝꯃꯤ ꯌꯥꯝꯃꯤ ꯑꯩꯒꯤꯗꯤ ꯋꯥꯠꯇꯦ
ꯎꯝ ꯃꯥꯂꯦ꯫
ꯎꯝ ꯑꯗꯣ ꯅꯪ ꯏꯁꯤꯡꯗꯤ ꯊꯛꯄ꯭ꯔꯣ ꯫
ꯏꯁ ꯊꯥꯛꯑꯦ ꯀꯩꯗꯧꯔꯒꯦ꯫
ꯑꯣ ꯑꯩꯗꯤ ꯊꯛꯇꯕ꯭ꯔꯅ ꯈꯟꯕꯀꯣ ꯅꯪ ꯈꯣꯟꯗꯣ ꯌꯥꯗ꯭ꯔꯦ꯫